ꯇꯥꯔꯕ꯭ꯔꯣ ꯍ ꯈꯪꯗ꯭ꯔꯦꯅꯦ
ꯇꯨꯝ꯭ꯔꯥ
ꯍꯧꯖꯤꯛ ꯍꯣꯏ ꯍꯤꯞꯄ ꯂꯥꯏ ꯄꯣꯁ
ꯅꯪ ꯒꯨꯂꯤ ꯆꯥꯔꯗꯤ ꯍꯦꯟꯅꯛꯇꯪ ꯁꯜꯂꯛꯇꯧ ꯃꯥꯜ ꯂꯦꯡꯉꯣꯈꯩ
ꯎꯝ ꯈꯪꯗ꯭ꯔꯅꯦ ꯀ꯭ꯔꯥ ꯀꯦꯔ ꯅꯣꯏꯔꯥꯛ ꯀꯦꯔꯥ
ꯒꯨꯂꯤ ꯆꯥꯕꯁꯦ ꯈꯪꯗꯦ ꯒꯨꯂꯤ ꯆꯥꯕꯁꯦ ꯀꯪꯕꯁꯨ ꯌꯥꯎꯕꯅꯦꯕꯀꯣ
ꯑꯣ ꯑ ꯍꯖ ꯅꯤ ꯑꯩ ꯑꯁ ꯍꯟꯗꯛꯇꯤ ꯃꯣꯏꯒꯤ ꯍꯥꯎꯗꯣ ꯄꯔꯊꯥꯗ ꯆꯥꯕ ꯆꯠꯂꯗꯝꯕꯅꯤ ꯎꯝ
ꯑꯩꯈꯣꯏꯁꯨ ꯅꯍꯥꯟ ꯁꯨꯇꯤ ꯂꯩꯕ ꯀꯩꯅꯣ ꯁꯝꯃꯔ ꯚꯦꯀꯦꯁꯟ ꯂꯩꯕ ꯃꯇꯝꯗ ꯆꯀꯦ ꯆꯠꯀꯦ ꯁꯨꯡ ꯆꯠ ꯆꯠꯇꯦ ꯅꯣꯡꯉꯨꯐꯥꯎ ꯆꯠꯇꯦ ꯏꯕꯥꯅꯤ ꯆꯠꯁꯦ ꯍꯥꯏꯔꯒ ꯇꯨꯝꯕꯗꯣ ꯑꯗꯨꯝ ꯊꯦꯡꯅ ꯍꯧꯒꯠꯄꯗꯨꯒꯤ ꯈꯣꯡꯆꯠ ꯆꯠꯇꯦꯕ
ꯑꯣ ꯑꯩꯗꯤ ꯆꯠꯇ꯭ꯔꯗꯤ ꯌꯥꯔꯔꯣꯏ ꯍꯟꯗꯛꯇꯤ ꯎꯝ ꯊꯥ ꯑꯍꯨꯝ ꯍꯤꯗꯥꯛ ꯆꯥꯔꯗꯤ ꯕ꯭ꯔꯦꯛꯐꯥꯁ ꯍꯦꯛ ꯂꯣꯏꯔꯒ ꯍꯤꯗꯥꯛꯀꯣ ꯆꯥꯗ꯭ꯔꯗꯤ ꯌꯥꯗꯦꯕ ꯋꯦꯟꯁ ꯗꯦ ꯆꯠꯅꯤ ꯑꯁ ꯄꯣꯍ ꯍꯥꯎꯑꯣꯗ ꯆꯥꯋꯥ ꯆ ꯀꯗꯥ
ꯑꯣ ꯅꯪ ꯅꯪ ꯑꯆꯥꯄꯣꯠꯂ ꯀꯩꯅ ꯅꯝ ꯊꯝꯕꯤꯁꯨ ꯊꯝꯃꯣꯗꯅ ꯅꯪ ꯅꯁꯥꯒꯤ
ꯎꯝ ꯈꯔꯥ ꯐꯔꯥ ꯀꯨꯝꯕꯗꯤꯀꯣ ꯍꯤꯗꯥꯛ ꯐꯖꯅ ꯆꯥꯔꯗꯤ ꯑꯔꯣ ꯄꯩꯁꯥꯁꯤ ꯇꯒ
ꯑꯟꯗꯅꯦꯁ
ꯍꯤꯇꯥꯛꯀꯤ ꯂꯣꯏꯅꯃꯛ ꯂꯩꯕ ꯍꯥꯏꯔꯗꯤ ꯚꯕꯤ ꯚꯔꯥ ꯅꯠꯇꯕ ꯀꯣ ꯊꯥ ꯍꯨꯝꯒꯤ ꯍꯤꯗꯥꯛ ꯍꯥꯏꯗꯤ ꯏꯂꯕꯦꯟ ꯊꯥꯎꯖꯟ ꯀꯌꯥꯔꯥ ꯇꯥꯕꯅꯤ ꯑꯁ ꯃꯊꯥꯗꯤ ꯌꯥꯝ ꯁꯥꯕꯅꯤꯀꯣ ꯌꯨꯝꯗ ꯌꯨꯝ ꯀꯤꯍꯂꯒ ꯐꯖ ꯀꯟꯅ ꯌꯦꯡꯊꯣꯛꯈ꯭ꯔꯣꯅ ꯍꯥꯏ ꯃꯣꯏꯅꯗꯤ ꯌꯦꯡꯕꯗ ꯃꯣꯏꯅꯁꯨ ꯄꯩꯁꯥꯒꯦꯗꯤ ꯀꯔꯤꯝ ꯈꯟꯒꯅꯣ ꯎꯝ ꯅꯩꯅꯥꯗꯣ ꯁꯤ ꯁꯤꯅꯦ ꯁꯤꯅꯦꯅ ꯊꯣꯛꯂꯒ ꯍꯤꯗꯥꯛ ꯆꯥꯔꯒ ꯐꯥꯕꯗꯨꯅ ꯍꯦꯟꯅ ꯐꯥꯔꯦꯅ ꯄꯩꯁꯥꯒꯤ ꯃꯒꯤ ꯀꯔꯤꯝꯁꯨ ꯈꯟꯒꯅꯣꯅ
ꯍꯣꯏ ꯅꯕ ꯅꯥꯔꯥꯗꯤ ꯑꯥ
ꯀꯤ ꯂꯥꯏꯐ ꯏꯁꯇꯥꯏꯜꯁꯦ ꯃꯤꯁ ꯇꯧꯋꯣ ꯍꯥꯏꯌꯦ ꯃꯣꯏꯅ ꯑ ꯆꯥꯕ ꯊꯛꯄ ꯍꯦꯜꯗꯤ ꯐꯨꯗ ꯈꯛꯇ ꯆꯥꯎꯋꯣ ꯑꯗꯨꯒ ꯒ꯭ꯔꯤꯟ ꯚꯦꯖꯇꯦꯕꯜ ꯈꯛꯇ ꯆꯥꯛꯋꯣ ꯅꯪ ꯇꯦꯟꯁꯟ ꯂꯩꯕ꯭ꯔꯥꯒ ꯇꯧꯔꯛꯑꯦꯅ ꯇꯦꯟꯁꯟ ꯂꯩꯇꯦ ꯅꯆꯤꯟ ꯊꯤꯔꯒ
ꯑꯩ ꯅꯍꯥꯟ ꯈ꯭ꯋꯥꯏ ꯅꯣꯛꯅꯤꯡꯉ ꯍꯦꯛ ꯆꯪꯉꯒ ꯋꯦꯠ ꯂꯣꯖꯝ ꯑꯝ ꯇꯧꯋꯦ ꯑꯗꯨ ꯅꯣꯛꯅꯤꯡꯉꯤ
ꯑꯥ
ꯑꯇꯣꯞꯄ ꯀꯏꯝ ꯈꯟꯗꯦ ꯑꯗꯨ ꯍꯥꯏꯔꯛꯑꯦ ꯍꯥꯏꯕ ꯅꯣꯛꯅꯤꯡꯕꯁꯦ ꯑꯩꯗꯤ
ꯑ ꯗꯥꯏꯔꯦꯛꯅꯤ ꯑꯗꯨꯒꯣ ꯎꯝ ꯃꯣꯏ ꯉꯁꯤꯒꯤ ꯚꯣꯔꯃꯦꯟ ꯏꯁꯄꯤꯇꯥꯜꯗꯗꯤ ꯀꯩꯅꯣ ꯇꯧꯋꯦ ꯋꯦꯠ ꯑꯣꯟꯅꯨꯝꯇꯟ ꯋꯦꯠ ꯃꯦꯁꯤꯟꯗꯣ ꯁꯣꯏꯔ ꯃꯥꯜꯂꯦꯕ ꯋꯦꯠ ꯐꯣꯔꯇꯤꯒ ꯑ ꯋꯦꯠ ꯐꯣꯔꯠ ꯇꯤ ꯀꯥꯕꯩ ꯍꯔꯥꯎꯂꯥꯏꯃꯤ ꯆꯦꯅ ꯂꯥꯟꯅꯤ ꯋꯦꯠ ꯃꯦꯁꯤꯟꯅꯤ ꯁꯤꯅ ꯍꯥꯏꯔꯛꯄ ꯋꯥꯅꯤ
ꯑꯥ ꯑꯩꯗꯣ ꯑꯃꯨꯛꯀ ꯍꯟꯗꯛꯁꯦ ꯆꯥꯛꯇꯣ ꯐꯖꯅ ꯆꯥꯗꯦꯕ ꯑꯗꯨ ꯀꯃꯥꯏꯅ ꯐꯣ ꯀꯣꯔꯇꯤꯗꯤ ꯀꯥꯕ꯭ꯔꯦ ꯅꯈ꯭ꯔꯦꯅ ꯍꯥꯜꯂ ꯂꯩꯔꯝꯕꯅꯦꯕ ꯑꯗꯒꯤ ꯏꯆꯦꯅ ꯂꯥꯟꯕꯅꯤꯅ
ꯑꯩꯒꯤ ꯋꯦꯠꯗꯨ ꯀꯌꯥ ꯂꯩꯕ꯭ꯔꯥ ꯐꯤꯏꯞꯇꯤ ꯏ ꯁꯤꯛꯁꯂ ꯂꯩꯌꯦꯕ ꯐꯤꯇꯤ ꯐꯤꯐꯇꯤ ꯁꯚꯦꯟꯗ ꯂꯩꯑꯦ ꯅꯍꯥꯟ ꯑꯈꯣꯏ ꯑꯥ ꯀꯝꯃꯨꯌꯨꯅꯤꯇꯤ ꯑ ꯀꯩꯅꯣ ꯗ꯭ꯌꯨꯇꯤ ꯆꯠꯄ ꯅꯨꯃꯤꯠ ꯇ ꯑꯃꯔꯛ ꯑꯣꯜꯂꯦꯕꯀꯣ ꯑꯗꯨꯝ ꯇꯝꯗ ꯁꯝꯃꯔ ꯑꯗꯨꯝ ꯇꯝꯗ ꯈꯣꯡ ꯑꯗꯨꯝ ꯆꯠꯄꯒꯤ ꯈꯔ ꯍꯨꯃꯥꯡ ꯊꯣꯛꯄꯒꯤ ꯏ ꯀꯪꯕ ꯍꯥꯏꯗꯣꯏꯔꯥ ꯆꯥꯎ ꯆꯥꯗꯕꯒꯤ ꯋꯦꯠ ꯑꯃ ꯍꯟꯗꯔꯛꯑꯦꯕꯛ ꯀꯣ ꯍꯧꯖꯤꯛꯀꯥꯟꯁꯦ ꯑꯃꯨꯛꯀ ꯑꯩ ꯐꯁꯥ ꯐꯔꯛꯑꯦꯕ
ꯑꯣ ꯐꯥꯕꯅꯥꯏꯗ꯭ꯔꯦꯗ ꯍꯦ ꯍꯦꯛ ꯆꯥꯛ ꯆꯥꯔꯒ ꯄꯨꯈꯤꯇꯥꯡꯒ ꯀꯅꯣ ꯇꯎꯕꯗꯒꯤ ꯑꯃꯨꯛꯀ ꯋꯦꯠꯇꯣ ꯊꯥꯔꯇꯤ ꯑꯦꯠ ꯑꯣꯏꯔꯒ ꯃꯣꯔꯣꯛ ꯆꯥꯃꯟꯕꯒꯤ ꯊꯤ ꯐꯥꯏꯔꯒ ꯅꯨꯃꯤꯠ ꯑꯟ ꯃꯥ ꯑꯅꯤ ꯊꯤ ꯐꯥꯏꯈ꯭ꯔꯕꯒꯤ ꯑꯃꯨꯛꯀ ꯊꯥꯔꯇꯤ ꯁꯚꯦꯟ ꯇꯥꯔꯑꯦ
ꯗꯥꯏꯔꯤꯌꯥꯒꯨꯝꯕ ꯇꯧꯗꯦꯀꯣ
ꯎꯝ ꯑꯗꯨꯗꯒꯤ ꯑꯗꯨꯝ ꯕꯤ ꯄꯤ ꯒꯨꯝꯕꯁꯨ ꯂꯣ ꯇꯔꯒ ꯍꯣꯖꯤꯛꯗꯤ
ꯎꯝ ꯕꯦꯃ ꯅꯪ ꯗꯥꯏꯔꯤꯌꯥ ꯑꯃꯨꯛꯀ ꯇꯧꯔꯗꯤ ꯗꯥꯏꯔꯤꯌꯥ ꯑꯃꯨꯛꯀ ꯇꯧꯔꯗꯤ ꯅꯪ ꯅꯌꯥꯡ ꯋꯦꯠꯇꯣ ꯍꯦꯟꯅ ꯀꯦꯟ ꯇꯧꯔꯛꯑꯅꯤ
ꯌꯥꯗꯔꯦ ꯑꯁ ꯏꯡꯕ ꯆꯥꯔꯁꯨ ꯊꯣꯛꯇꯕꯒꯤ ꯎꯝ ꯅꯣꯏꯅꯤꯡꯔꯁꯨ ꯅꯣꯏꯕ ꯉꯝꯗ꯭ꯔꯦ ꯍꯤꯟꯖꯥꯡ ꯑꯍꯥꯎꯕ ꯆꯥꯃꯟꯅꯦ ꯌꯦꯟ ꯃꯅꯝꯒ ꯅꯝꯅꯤꯡꯗ꯭ꯔꯦ ꯑꯩꯁꯦꯡꯕꯒꯤ
ꯍꯤꯗꯥꯛ ꯍꯤꯗꯥꯛ ꯃꯣꯏ ꯐꯕꯨꯠ ꯐꯕ꯭ꯔꯗꯤ ꯈꯪꯗꯦꯕꯛ ꯑꯣ ꯑꯗꯨꯗ ꯂꯩꯕ ꯏꯃꯥꯟꯅꯕꯤ ꯑꯃ ꯂꯩꯕꯗꯣ ꯃꯣꯏ ꯃꯆꯦ ꯈꯣꯏꯗꯣ ꯍꯤꯗꯥꯛ ꯑꯃ ꯒꯨꯂꯤ ꯑꯃ ꯆꯥꯏ ꯍꯥꯏꯌꯦꯕ ꯅꯣꯏꯅꯤꯉꯥꯏ ꯑꯗꯨ ꯆꯥꯔꯒ ꯍꯧꯖꯤꯛ ꯌꯥꯝ ꯅꯣꯏꯈ꯭ꯔꯦꯕ
ꯑꯗꯨ ꯑꯩꯈꯣꯏ ꯃꯥꯅꯗꯤ ꯑꯗꯨꯒꯨꯝꯕ ꯍꯤꯗꯥꯛ ꯁꯨꯡꯆꯥꯥ ꯆꯥꯍꯜꯂꯒ
ꯍꯣꯏ ꯍꯣꯏ ꯍꯥꯏꯕꯗꯤ ꯃꯤꯁꯦ ꯑꯣ ꯑꯣ
ꯑꯗꯨꯒ ꯅꯣꯏꯔꯒ ꯍꯛꯆꯥꯡ ꯐꯥꯕꯅ ꯐꯔꯦꯅ ꯍꯣꯏ ꯑꯗꯨꯅ ꯑꯩꯒꯤ ꯒ꯭ꯔꯥꯟ ꯃꯥꯗꯔꯁꯨ ꯅꯪ ꯀꯥꯡꯉꯁꯨ ꯀꯔꯤꯝ ꯈꯟꯒꯅꯨ ꯅꯥꯗꯕꯅꯦ ꯕꯦꯁꯅꯦ ꯏꯅꯣꯏ ꯅꯣꯏꯔꯒ ꯈꯟꯕꯒꯨꯝꯕꯁꯨ ꯂꯩꯌꯦꯅ ꯍꯛꯆꯥꯡ ꯐꯥꯕ ꯃꯤ ꯃꯥꯜꯂꯒ ꯑꯗꯨꯒꯨꯝꯕ ꯇꯧꯕ ꯈꯣꯏꯅ ꯍꯦꯟꯅ ꯋꯥꯕꯅꯦ ꯀꯪꯂꯉꯁꯨ ꯅꯥꯗꯕꯅ ꯌꯥꯝ ꯐꯔꯕꯅꯦꯅ ꯍꯥꯏꯔꯒ
ꯈꯪꯗꯦ ꯑꯗꯣ ꯃꯣꯏ ꯆꯥꯕꯗꯣ ꯃꯃꯥ ꯌꯥꯝ ꯅꯣꯏꯔꯒ ꯃꯁꯥ ꯌꯥꯝ ꯅꯣꯏ ꯅꯣꯏ ꯇꯧꯋꯦꯕꯀꯣ
ꯑꯧ ꯑꯗꯨꯒꯤ ꯑꯩꯉꯣꯟꯗꯗꯤ ꯆꯥꯍꯜꯂꯔꯣꯏ ꯍꯥꯏꯌꯦ ꯁꯥꯏꯠ ꯏꯐꯦꯛ ꯂꯥꯛꯅꯤꯡꯉꯥꯏꯒꯨꯝꯕ ꯀꯤꯌꯦꯅ
ꯍꯣꯏ ꯂꯩꯔꯝꯒꯦꯔꯥꯗꯅ ꯍꯧꯖꯤꯛ ꯐꯥꯎꯕꯗ ꯀꯔꯤꯝꯇ ꯇꯧꯗꯦꯕꯀꯣ ꯃꯣꯏꯗꯣ ꯑꯗꯣ ꯍꯌꯦꯡ ꯋꯥꯏ ꯀꯩ ꯑꯣꯏꯔꯛꯈ꯭ꯔꯗꯤ ꯈꯪꯗꯦ ꯌꯥꯝ ꯐꯖꯅꯗꯤ ꯊꯕꯛ ꯇꯧꯋꯦꯕ ꯍꯤꯗꯥꯛꯇꯣ
ꯍꯧꯖꯤꯛꯀꯤꯁꯨ ꯎ ꯍꯤꯗꯥꯛ ꯂꯥꯎꯕ ꯈꯣꯏꯗꯣ ꯌꯥꯝ ꯍꯤꯗꯥꯛꯇꯣ ꯀ ꯀꯥꯟꯕ ꯑꯣꯏꯔꯗꯤ ꯚꯥꯏꯇꯃꯤꯟ ꯑꯃꯨꯛꯀ ꯂꯥꯛꯑꯣ ꯅ ꯑꯩꯈꯣꯏ ꯃꯥꯅ ꯍꯥꯏꯔꯛꯄꯅꯦꯕ ꯑꯗꯨꯒꯤ ꯑꯩꯒꯤꯗꯣ ꯕꯥꯩꯇꯝ ꯏꯟꯒꯤ ꯍꯤꯗꯥꯛ ꯃꯔꯛꯇꯅꯦꯅ ꯏꯆꯦꯅ ꯍꯥꯏꯔꯛꯄ ꯑꯗꯨꯒꯤ ꯇꯦꯟꯁꯟꯒꯤꯁꯨ ꯈꯔꯗꯤ ꯌꯥꯎꯈ꯭ꯔꯕꯅꯤꯀꯣ ꯅꯪꯒꯤꯅ ꯍꯥꯏꯔꯒ ꯇꯦꯟꯁꯟꯒꯨꯝꯕꯁꯨ ꯂꯥꯏꯒꯅꯨꯅ
ꯑꯌꯨꯛ ꯑꯌꯨꯛꯇ ꯅꯣꯏ ꯃꯊꯛ ꯀꯥꯈꯠ ꯀꯔꯤꯒꯨꯝꯕ ꯂꯩꯔꯗꯤ ꯑꯦꯛꯁꯔꯁꯥꯏꯁꯀꯨꯝꯕꯨꯝꯕ
ꯑꯦꯛꯁꯔꯁꯥꯏꯖꯁꯨ ꯇꯧꯋꯣꯅ ꯍꯥꯏꯕꯅꯤ ꯑꯗꯨꯒ ꯑꯩꯒꯤ ꯂꯥꯏꯐ ꯏꯁꯇꯥꯏꯜꯗ ꯆꯦꯟꯖ ꯇꯧꯋ ꯍꯥꯟꯅ ꯑꯗꯨ ꯂꯣꯏꯔꯒ ꯑꯃꯨꯛꯀ ꯂꯥꯛꯑꯣ ꯑꯗꯨꯗ ꯆꯦꯛꯑꯞ ꯑꯃꯨꯛꯀ ꯇꯧꯔꯅꯤꯒ ꯇꯧꯔꯛꯅꯤ ꯑꯗꯨ ꯅꯨꯄꯤꯗ
ꯑꯗꯨꯗꯤ ꯅꯪ ꯀꯌꯥꯃꯨꯛ ꯍꯥꯏꯕꯗꯤ ꯆꯦꯛꯑꯞ ꯇꯧꯕꯗꯣ ꯀꯌꯥꯔꯛ ꯑꯃꯨꯛꯀ ꯆꯠꯈꯤꯒꯦꯔꯥ
ꯆꯦꯛꯑꯞ ꯆꯠꯂꯔꯣꯏꯗ ꯍꯧꯖꯤꯛꯇꯤ ꯆꯥꯕ ꯈꯣꯠꯄꯗꯣ ꯐꯖꯅ ꯆꯥꯔꯒ ꯑꯗꯨꯝ ꯑꯩꯒꯤ ꯃꯦꯟꯇꯦꯟ ꯇꯧꯕꯗꯒꯤ ꯑꯗꯨꯝ ꯐꯥꯔꯅꯤꯅꯗꯤ ꯍꯥꯏꯌꯦ ꯑꯗꯨ ꯑꯩꯒꯤꯗꯣ ꯌꯥꯝꯅ ꯀꯔꯤ ꯍꯥꯏꯗꯣꯏꯅꯣ ꯂꯨꯕꯗꯤ ꯑꯣꯏꯗꯦ ꯑꯗꯨꯝ ꯅꯣꯔꯃꯦꯜꯗꯤ ꯅꯣꯔꯃꯦꯜ ꯉꯥꯛꯇꯗꯤ ꯑꯣꯏꯌꯦꯅꯗꯤ ꯍꯥꯏꯕ ꯃꯥꯗꯣ
ꯅꯪꯁꯦ ꯗꯥꯏꯇꯤꯁꯤꯌꯥꯟ ꯍꯥꯏꯗꯣꯏꯔꯥ ꯃꯣꯏꯗ ꯈꯔ ꯇꯥꯟꯅꯔꯗꯤꯀꯣ ꯍꯥꯏꯕꯗꯤ ꯆꯥꯕ ꯊꯛꯄꯒꯤ ꯀꯩꯅꯣ ꯇꯧꯕꯒꯤ
ꯍꯦꯜꯗꯤ ꯐꯨꯗꯁ ꯅꯀ ꯆꯥꯎꯑꯣ ꯕꯦꯁ ꯇꯦꯕꯜ ꯌꯥꯝꯕ ꯆꯥ
ꯍ
ꯇꯧꯔꯦ ꯂꯩꯔꯦ ꯈꯪꯗ꯭ꯔꯦ ꯑꯩꯁꯨ ꯀꯔꯤ ꯇꯧꯗꯣꯏꯅꯣ ꯏꯁꯄꯤꯅꯥꯁꯇꯣ ꯈꯔ ꯍꯣꯡꯉꯨ ꯃꯥꯜꯂꯦ ꯑꯗꯨꯅ ꯈꯔ ꯈꯔ ꯍꯞꯇꯥꯗ ꯆꯥꯕꯅ ꯐꯥꯔ ꯏꯔꯥꯡ
ꯆꯥꯎ ꯍꯥꯏꯕ꯭ꯔꯥ ꯃꯣꯏꯅ
ꯒ꯭ꯔꯤꯟ ꯚꯦꯖꯤꯇꯦꯕꯜꯗꯣ ꯆꯥꯑꯣꯅ ꯍꯥꯏꯌꯦ ꯕ ꯑꯩꯉꯣꯟꯗ ꯑꯗꯨꯒ ꯑꯦꯛꯁꯔꯁꯥꯏꯁ ꯇꯥꯋꯟ ꯑꯩꯒꯤ ꯏꯆꯦꯒꯤ ꯅꯨꯄꯥꯅ ꯍꯣꯏꯗꯤ ꯎꯝ ꯇꯨꯝ ꯇꯨꯝ ꯇꯨꯃꯒ ꯗꯥꯏꯗꯤ ꯑꯦꯔꯥꯏ ꯋꯥꯀꯤ ꯄꯥꯎ ꯆꯠꯄ ꯇ ꯇꯟꯕ ꯅꯨꯄꯤꯗ ꯑꯦꯛꯁꯔꯁꯥꯢꯖ ꯃꯨꯀ ꯇꯧꯅ ꯇꯧꯔꯦꯅ
ꯃꯥꯁꯨ ꯃꯥꯁꯨ ꯈꯔ ꯐꯅꯤ ꯉꯥꯏ
ꯍꯣꯏ ꯃꯥꯗꯤ ꯍꯧꯖꯤꯛꯀꯥꯟ ꯑꯩꯗꯣ ꯕꯤꯄꯤ- ꯂꯣ ꯑꯣꯏꯕꯒꯤ ꯇꯨꯝꯕ ꯄꯦꯟꯗꯦꯅ ꯑꯁ‌ꯦꯡꯕ ꯍꯥꯏꯔꯗꯤ ꯑꯗꯨꯅꯤꯅ ꯇꯨꯝꯕ ꯄꯦꯟ ꯄꯦꯟꯂꯒ ꯑꯗꯨꯝ ꯐꯖꯅ ꯂꯩꯈꯤꯌꯣꯅ ꯍꯥꯏꯕ ꯃꯅꯗ ꯑꯃꯨꯛꯀ ꯄꯤꯄꯤ ꯂꯣ ꯑꯣꯏꯔꯦ ꯑꯗꯨ ꯗꯕꯜ ꯇ꯭ꯔꯤꯄꯜꯒꯤ ꯋꯥꯕ ꯉꯥꯛꯇꯅꯦꯕ ꯍꯧꯖꯤꯛꯀꯥꯟꯅ ꯑꯩ ꯂꯥꯛꯂꯤꯁꯤ꯫
ꯅꯣꯏ ꯃꯥꯒꯤ ꯃꯊꯥ ꯁꫪꯝꯅꯤ ꯂꯩꯁꯨ ꯂꯩꯃꯤꯟꯅꯗ꯭ꯔꯕꯅꯤꯅꯀꯣ ꯃꯄꯥꯟ ꯂꯝ ꯂꯩꯕꯅꯤꯅ
ꯑꯗꯨ ꯀꯤ ꯍꯤꯗꯥꯛ ꯀꯨꯝꯕꯁꯨ ꯐꯖꯅ ꯂꯧꯈ꯭ꯔꯣꯅ ꯑꯃꯨꯛꯀ ꯍꯥꯏ ꯑꯗꯨ ꯑꯣꯏꯔꯁ ꯑꯩꯁꯨ ꯃꯣꯏ ꯈꯜꯂꯒ ꯌꯥꯝ ꯅꯨꯡꯉꯥꯏꯇꯦꯕ꯫ ꯗꯨꯒꯤꯅ ꯌꯥꯔꯦ ꯌꯥꯔꯦ ꯌꯥꯔꯦꯅ ꯇꯧꫪꯒꯊꯥꯏꯅ ꯏꯩꯁꯨ
ꯀꯥꯏꯗ ꯀꯥꯏꯗꯦꯗ ꯍꯥꯏꯕꯗꯤ ꯅꯥꯔꯗꯤ ꯄꯩꯁꯥ ꯆꯠꯄ꯭ꯔꯥ ꯆꯠꯂꯣꯏꯗ꯭ꯔ ꯅꯥꯕ ꯑꯗꯨ ꯍꯥꯏꯅ ꯀꯩꯅ ꯇꯧꯋꯤ ꯐꯩꯗ
ꯑꯝ ꯍꯪꯗꯔꯦꯗ ꯆꯦꯁ ꯅꯥꯕ ꯌꯦꯡꯕꯥ ꯆꯠꯂꯨꯒ ꯀꯔꯤꯔ ꯍꯣꯏꯔꯣꯡ ꯃꯥꯂꯦ ꯍꯧꯖꯤꯛ‌꯫
ꯂꯥꯐꯁ ꯑꯎꯃ ꯅ‌ꯪ ꯂꯥꯐꯁ ꯇꯥꯥꯏꯜ ꯑꯃꯨꯒ ꯆ‌ꯦꯜ ꯇꯧ
ꯎꯝ ꯑꯩꯒꯤ ꯂꯥꯏꯞ ꯏꯁꯇꯥꯏꯜꯁꯦ ꯀꯃꯥꯏꯅ ꯆꯦꯟꯖ ꯇꯧꯊꯣꯛꯇꯣꯏꯅꯣ ꯈꯪꯗ꯭ꯔꯦ ꯑꯩꯁꯨ꯫
ꯅꫭꯛꯅꯤꯡꯉ‌ꯦ
ꯑꯩꯅ ꯍꯧꯖꯤꯛ ꯂꯩꯔꯤꯕꯏꯕ ꯐꯤꯕꯝꯁꯦ ꯌꯥꯗ꯭ꯔꯕ ꯃꯥꯜꯂꯤꯦꯕ ꯀꯃꯥꯏꯅ ꯇꯧꯗꯣꯏꯅꯣ ꯈꯪꯗꯦ ꯑꯩ ꯇꯦꯟꯁꯟ ꯂꯩꯏꯒꯅꯣ ꯍꯥꯏꯕꯅꯦ ꯇꯦꯟꯁꯟꯗꯤ ꯇꯝꯗꯤ ꯂꯥꯏꯗꯤ ꯂꯥꯏꯔꯒ ꯂꯥꯏꯔꯕꯅꯤꯅ ꯄꯥꯏꯔꯇꯦ ꯑꯩꯈꯣꯏꯅ ꯂꯩꯅꯤꯡꯗꯦ ꯍꯥꯏꯔꯁꯨ꯫
ꯍꯣꯏ꯫
ꯃꯥꯏꯅ ꯂꯩꫪ ꫪꫭꯏꯗꯨꯅ꯫
ꯅꯣꯏ ꯔꯤꯖꯜꯠ ꯀꯝ ꯀꯟ ꯊꯣꯛꯀꯅꯦꯕ ꯀꯥꯟ
ꯍꯪꯗ꯭ꯔꯤꯌꯦ ꯌꯥꯝ ꯍꯦꯡꯉ‌ꯦ ꯀꯔꯤꯒꯔꯥ
ꯁꯦꯀꯦꯟ ꯏꯌꯥꯔꯒꯤ ꯅꯦꯀꯣ꯫ ꯎꯝ
ꯖꯨꯂꯥꯏ ꯒꯨꯝꯕꯗꯒ ꯊꯣꯛꯈ꯭ꯔꯒꯦꯔ ꯍꯪꯗ ꯐꯥꯔꯁ ꯋꯤꯛꯀꯨꯝꯕꯗ꯫ ꯑꯃꯐ‌ꯎ ꯍꯣꯛꯄ ꯅꯥꯏꯗꫪ‌ꯦ ꯍꯪꯧꯖꯤꯀꯟ ꯑꯦꯛꯖꯥꯝ ꯊꯦꯡꯒꯦꯔꯥ ꯈꯪꯗꯦ ꯊꯥꯔꯇꯌꯥꯔꯁ‌ꯦ ꯍꯟꯗꯛ ꯍꯧꯖꯤꯛ ꯐꯥꯎ ꯊꯣꯛꯇꯔ‌ꯦꯕ ꯑꯗꫭꯁꯨ
ꯑꯩ ꯇꯟꯕꯅ ꯂꯣꯏꯔꯦ ꯑꯩꯁꯨ ꯑꯣꯗꯤꯠ ꯇꯦꯟ ꯗꯦꯖ ꯋꯥꯠꯈ꯭ꯔꯦ꯫
ꯍꯥ!
ꯇꯦꯟ ꯗꯦꯖ ꯈꯛꯇꯪ ꯋꯠꯈ꯭ꯔꯦꯕ ꯑꯩꯒꯤ ꯑ‌ꯦꯏꯅꯥꯇꫭꯃꯤ ꯁꯅꯥ ꯊꯥꯏ
ꯖꯨꯂꯥꯏ꯫
ꯍꯥꯥ!
ꯗꯦꯠ ꯀ꯭ꯌꯥꯗ ꯑꯦꯛꯖꯥꯝ ꯂꯣꯏꯒꫪ ꯑꯃꯨꯀ
ꯑꯥ.....
ꯁꯄꯂꯤꯒꯤꯗꯨꯅ ꯗꯦꯠ ꯇꯦꯟꯗꯒꯤ ꯍꯧꯔꯦꯅ ꯑꯗꯨꯒ ꯑꯩꯈꯣꯏꯒꯤꯗꯣ ꯗꯦꯠ..... ꯁ ꯑ ꯇ꯭ꯋꯦꯟꯇꯤ ꯀꯌꫪꯥ
ꯑꯥ ꯇ꯭ꯋꯦꯟꯇꯤꯒꯨꯝꯕ ꯍꯦꯟꯕꯗ ꯇꯧꯗꯣꯏꯔ꯫
ꯍꯣꯏ ꯇ꯭ꯋꯦꯟꯇꯤ ꯍꯜꯂꯒ ꯂꯣꯏꯕꯅꯦꯕ꯫
ꯑꫭ ꯑꯗꯨ ꯑꯣꯏꯗꯤ ꯅꯣꯏꯗꯤ ꯖꯨꯂ ꯑꯞ ꯃꯨꯝꯕꯥꯏ ꯐ꯭ꯔꯤ ꯃꯧꯀꯥꯗꯥꯏꯌꯦꯔꯅꯤꯀꯣ
ꯗꯤꯁꯦꯝ ꯍꯧꯖꯤꯛ ꯑꯩ ꯑꯩꯈꯣꯏꯒꯤ ꯑꯩꯈꯣꯏꯁꯤꯀꯣ ꯑꯃꯨꯛꯀ ꯁꯤꯁꯦꯦꯝ ꯀꯥꯔꯛ ꯀꯥꯒꯅꯤꯅ ꯑꯃꯨꯛꯀ ꯑꯗꯨ ꯁꯤ ꯃꯇꯝꯁꯤꯗ ꯑꯩꯈꯣꯏ ꯑꯦꯛꯖꯥꯝꯗꯣ ꯊꯨꯔꯛꯇꯧ ꯃꯥꯜꯂꯦ ꯍꯥꯏꯌꯦꯕ ꯈꯪꯗꯦꯕ ꯑꯩ ꯗꯤꯁꯦꯝꯕꯔ ꯑꯗꯨꯋꯥꯏꯗ ꯑꯣꯏꯔꯛꯀꯦꯔꯥ
ꯑ ꯅꯣꯏꯗꯤꯝ ꯃꯔꯣ ꯑꯣꯀꯛꯇꯣꯕꯔ ꯅꯕꯦꯝꯕꯔꯗ ꯃꯨ ꯑꯣꯥꯏ ꯏꯗ ꯍꯅ ꯑ ꯆꯥꯎꯔ ꯇꯗꯨꯣ
ꯑꯣ
ꯑꯗꯨ ꯑꯣꯏꯔꯁꯨ ꯑꯩꯈꯣꯏ ꯍꯟꯗꯛꯇꯤ ꯁꯞꯖꯦꯛ ꯃꯉꯥ ꯈꯛꯇ ꯄꯥꯏꯕꯅꯤꯅ ꯈꯔ ꯐꯥꯏ
ꯗꯕ꯭ꯔ
ꯈꯪꯗꯖꯝ ꯊꯥ ꯊꯕ ꯊꯅ
ꯀꯩꯅ ꯇꯧꯕ ꯃꯇꯝꯗ
ꯍꯧꯖꯤꯛ ꯑꯁꯦꯡꯕ ꯍꯥꯏꯔꯗꯤ ꯐꯥꯔꯁ ꯏꯌꯥꯔꯒ ꯁꯦꯀꯦꯟ ꯏꯌꯥꯔꯒ ꯍꯥꯏꯔꯗꯤ ꯊꯥꯔꯠ ꯏꯌꯥꯔꯒ ꯐꯥꯏꯅꯦꯜ ꯏꯔꯗꯤ ꯂꯥꯏꯔꯤꯛ ꯄꯥꯅꯤꯡꯉꯥꯏ ꯂꯩꯇ꯭ꯔꯦ
ꯅꯣꯏ ꯑꯦꯃꯦꯁꯇꯤ ꯑ ꯀ ꯊꯥꯖ ꯊꯥꯖ
ꯑꯃꯔꯅꯤ ꯊꯥꯏ ꯑꯗꯨ ꯑꯩꯈꯣꯏꯅ ꯍꯧꯖꯤꯛ ꯐꯥꯏꯅꯦꯜ ꯑꯦꯛꯖꯥꯝꯅ ꯊꯥꯒꯗꯕꯁꯦ ꯐꯥꯔꯁ ꯏꯔ ꯁꯦꯀꯦꯟ ꯏꯌꯥꯔꯒꯤ ꯑꯦꯅꯥꯇꯣꯃꯤꯒꯨꯝꯕ ꯀꯔꯤ ꯑꯦꯛꯁꯔꯁꯥꯏꯁ ꯑꯦꯂꯦꯛꯇ꯭ꯔꯣ ꯑꯣꯦ ꯂꯣꯏꯅ ꯃꯥ ꯍꯟꯖꯤꯟ ꯍꯟꯖꯤꯟ ꯑꯗꯨꯝ ꯊ꯭ꯔꯤ ꯃꯥꯔꯛꯁꯀꯨꯝꯕꯗꯀꯣ ꯑꯗꯨꯝ ꯍꯥꯡꯕꯅꯦꯕ ꯍꯣꯏꯅ ꯃꯃꯥꯡꯗ ꯍꯥꯏꯩꯗꯕꯅꯤꯅ ꯍꯧꯖꯤꯛꯇꯤ ꯑꯁ ꯍꯧꯖꯤꯛ ꯃꯤ ꯑꯇꯣꯞꯄ ꯈꯣꯏ ꯂꯥꯏꯔꯤꯛ ꯍꯥꯏꯕ ꯈꯣꯏꯈꯣꯏ ꯀ꯭ꯂꯥꯁꯃꯦꯠ ꯈꯣꯏꯗꯤꯀꯣ ꯊꯥꯔꯠ ꯏꯌꯥꯔꯗꯤ ꯌꯥꯝꯅ ꯂꯥꯏꯑꯅ ꯍꯥꯏꯔꯒ ꯂꯥꯛꯕꯅꯦ ꯍꯣꯏ ꯈꯇꯪ ꯉꯥꯏꯔꯤꯦ ꯍꯥꯏꯩꯗ꯭ꯔꯤꯁꯤ
ꯑꯁ ꯇꯞꯅꯗ ꯑꯩꯈꯣꯏ ꯁꯨꯕꯩꯗ
ꯍ ꯃꯤ ꯑꯇꯣꯞꯄꯗꯤ ꯑꯗꯨꯝ ꯑꯗꯒꯗꯤꯟꯪꯁꯨꯨꯁ ꯍꯣꯏꯗ꯭ꯔꯤ ꯄꯥꯁꯑꯥꯎꯟ
ꯥꯟ ꯑꯩ ꯂꯔꯤꯛ ꯑꯁꯦꯡꯕꯒꯤ ꯑꯩꯁꯦ ꯑꯩ ꯀꯔꯤꯁꯨ ꯄꯥꯗ꯭ꯔꯦ ꯇꯀꯣ
ꯑꯩꯁꯨ ꯄꯥꯅꯤꯡꯗꯦ ꯑꯗꯨ ꯑꯣꯏꯔꯁꯨ ꯑꯁ ꯊꯥꯔꯇꯤ ꯌꯥꯥꯔꯇꯤ
ꯄꯥꯗ꯭ꯔꯤ ꯄꯥꯗꯦꯕꯀꯣ ꯑꯗꯨ ꯑꯩ ꯑꯗꯨꯝ ꯄꯥꯈꯠꯂꯒ ꯂꯩꯌꯦꯕ
ꯃꯥ ꯑꯆꯤꯗꯗꯤ ꯄꯥꯕ ꯍꯧꯔꯕ꯭ꯔꯣ
ꯃꯥꯗꯤ ꯂꯩꯇꯕꯅꯤꯅ ꯃꯥꯗꯤ ꯁꯦꯀꯦꯟ ꯁꯦꯝꯒꯤꯅꯤꯅꯀꯣ ꯀꯩ ꯄꯥꯈꯠꯅꯤꯡꯉꯥꯏ ꯄꯥꯛ ꯂꯩꯇꯦꯕ ꯑꯩꯗꯤ ꯌꯦꯡꯉꯣꯏ ꯅꯨꯄꯤꯗ ꯏꯊꯟꯇ ꯑꯣꯏꯔꯦ ꯑꯗꯨꯒ ꯏꯊꯟꯇ ꯑꯣꯏꯔꯦ ꯑꯗꯨꯒ ꯅꯨꯄꯥꯈꯣꯏ ꯑꯗꯨꯒ ꯑꯩꯡꯉꯣ ꯑꯩꯈꯣꯏ ꯑꯩꯅ ꯀꯣꯏꯁꯟ ꯑꯟꯁꯔ ꯀꯩꯇꯧꯋꯦ ꯍꯥꯏꯔꯁꯨ ꯑꯦꯝ ꯁꯤ ꯀ꯭ꯌꯨ ꯍꯥꯏꯕꯤꯅꯤꯡꯉꯥꯏ ꯂꯩꯇꯦꯕ
ꯑꯣ ꯁꯤ
ꯇꯔꯥ ꯑꯣꯑ ꯑꯗꯨꯗ ꯀꯔꯤꯝ ꯏꯁꯥꯗ